ꯍꯜꯂꯣ ꯑꯥ ꯀꯩꯗꯧꯔꯤꯅꯣ ꯇꯥꯏ ꯇꯥꯢ ꯇꯥꯕ꯭ꯔꯣ ꯍꯜꯂꯣ
ꯇꯥꯔꯕꯣ
ꯑꯣ ꯇꯥꯔ° ꯇꯥꯔꯦ
ꯑꯣ ꯇꯥꯏꯔꯦ ꯇꯥꯔ ꯇꯥꯔ ꯀꯩꯗꯧꯅꯣ
ꯑꯁ ꯆꯥꯛꯠꯇꯒ ꯀꯣꯏꯆꯠ ꯐꯥ ꯀꯣꯏ ꯆꯠꯂꯤꯗ
ꯑꯣ ꯏꯁ ꯅꯨꯡꯉꯥꯏꯔꯦꯅꯦ ꯅꯨꯡꯉꯥꯏꯔ°ꯅꯦ ꯆꯥꯛ ꯇꯣꯛꯑꯒ ꯀꯣꯏꯕ ꯆꯠꯄ ꯍꯥꯏꯁꯦ ꯃꯨꯟꯗꯥ ꯌꯥꯝ ꯅꯨꯡꯉꯥꯏꯕꯅꯦ
ꯅꯪꯗꯤ
ꯑꯩꯗꯤ ꯐꯝꯃ ꯂꯩꯔꯦꯗ ꯁꯥꯃꯟꯕꯒꯤ ꯐꯝꯃ ꯂꯩꯌꯦꯦ ꯆꯥꯗ꯭ꯔꯤ ꯑꯣꯏ
ꯑꯗꯨ ꯅꯪ ꯁꯤꯗ ꯂꯩꯔꯝꯃꯔꯢ ꯑꯗꯨꯗꯤ ꯃꯄꯥꯜ ꯂꯥꯝꯗ ꯂꯩꯔꯝꯅꯤ
ꯏꯁ ꯌꯥꯝ ꯈꯪꯉꯦꯀꯣ ꯆꯥꯛ ꯆꯥꯛ ꯆꯥꯕꯒꯤ ꯇꯥꯏꯃꯤꯡꯗꯒꯤ ꯈꯪꯕꯗꯣ ꯌꯥꯝ ꯍꯩꯌꯦ ꯏꯕꯣ ꯅꯪ ꯑꯃꯥ
ꯌꯥꯝ ꯁꯥꯏꯌꯦ ꯍꯥꯏꯕꯗꯨ ꯅꯪ ꯅꯪ ꯅꯪ ꯂꯩꯐꯝ ꯈꯪꯉꯦ ꯑꯩ꯫
ꯑꯦꯁ ꯅꯪ ꯀꯥꯏ ꯂꯩꯒꯦ ꯑꯗꯨꯗꯤ ꯅꯪꯒꯤ ꯂꯩꯐꯝ ꯏꯪꯕ꯭ꯔꯅꯦ ꯍꯥꯏꯁꯦ
ꯑꯩꯗꯤ ꯈꯨꯟꯗ ꯂꯩꯌꯦ
ꯁꯤꯦꯁ ꯐꯥꯏꯔꯦꯅꯦ ꯀꯩꯅꯣ ꯈꯨꯜ ꯂꯩꯕꯅꯤꯅ ꯍꯦꯟꯅ ꯅꯨꯡꯉꯥꯏꯔꯕꯅꯤꯗ
ꯅꯨꯡꯉꯥꯏꯗ ꯅꯨꯡꯉꯥꯏꯕꯗꯤ ꯅꯪ ꯂꯩꯐꯝ ꯑꯩ ꯍꯥꯏꯕꯤꯎꯔ
ꯏꯁ ꯍꯥꯏꯗꯔꯁꯨ ꯌꯥꯏꯗ
ꯈꯪꯉꯤꯗ ꯒꯣ ꯈꯪꯏ ꯈꯪꯏ ꯅꯪ ꯂꯥꯏꯐꯝꯗꯣ ꯈꯪꯉꯤ
ꯏꯁ
ꯑꯁ‌ꯦꯡꯕꯩꯅ‌ꯦ
ꯀꯃꯥꯏꯅ ꯈꯪꯕ ꯅꯪꯅ
ꯑꯁ ꯅꯪ ꯁꯥꯏ ꯍꯥꯏꯕꯗꯣ ꯐꯦ ꯍꯧꯖꯤꯛ ꯅꯪ ꯐꯦꯟꯗ꯭ꯔꯣ ꯀꯩꯅꯣ ꯎꯡꯉꯤꯁꯤꯕꯣ
ꯃꯤꯒꯤ ꯀꯨꯂꯔꯒꯤ ꯃꯈꯥꯅꯤ ꯈꯣꯢ ꯃꯤꯒꯤ ꯃꯤꯒꯤ ꯃꯈꯣꯟꯅꯦ ꯑꯩꯈꯣꯏꯒꯤ ꯅꯠꯇꯦ
ꯑ ꯑꯗꯨ
ꯃꯈꯣꯟ ꯐꯖꯅ ꯇꯥꯕꯅꯦꯍꯦ ꯑꯩꯁꯦ ꯃꯈꯣꯟ ꯇꯥꯕ꯭ꯔꯣ ꯍꯥꯏꯕ
ꯍꯥꯥ
ꯃꯈꯣꯟ ꯇꯥꯕ꯭ꯔꯥ ꯍꯥꯏꯕ
ꯍꯣꯏ ꯇꯥꯏ
ꯏꯁꯁ ꯌꯥꯝ ꯂꯥꯞꯅ ꯈꯣꯡꯉꯤꯅꯦ ꯑꯗꯨꯗꯣ ꯀꯃꯥꯏꯅ ꯇꯥꯕ ꯖꯥꯠꯅꯣ
ꯈꯪꯗꯦ ꯑꯗꯨꯅꯦ ꯅꯪ ꯁꯤꯗ ꯑꯗꯨꯗ ꯂꯩ ꯍꯥꯏꯕꯗꯣ ꯑꯦꯟ ꯗꯤꯗ ꯂꯩꯔꯝꯅꯤ ꯅꯪ
ꯑꯦ ꯑꯣꯏꯗꯦꯍꯦ
ꯑꫭꯏꯔꯝꯅꯤꯗꯥ
ꯑꯣꯏꯗꯦꯗꯥ ꯑꯗꯨꯗꯤ꯫
ꯀꯥꯏꯗꯒꯖꯥꯔꯥ ꯑꯗꯨꯗꯤ
ꯃꯌꯥꯏꯗꯅꯦ ꯑꯩꯈꯣꯏꯗꯤ
ꯃꯌꯥꯏ ꯍꯥꯏꯗꯣ ꯑꯗꯨꯅꯦ ꯃꯌꯥꯏꯒꯤꯗ ꯀꯦꯄꯤꯇꯦꯜꯗ
ꯀꯩꯗꯩꯔꯤꯅꯣ ꯉꯁꯤꯗꯤ
ꯑꯩ ꯉꯁꯤ ꯂꯧ ꯆꯠꯂꯦ ꯂꯧ ꯆꯠꯂꯒꯥ ꯉꯁꯤ ꯂꯣꯏ ꯁꯤꯟꯕꯤꯈ꯭ꯔꯦ꯫
ꯑꯣ ꯂꯧ ꯂꯤꯡꯕ꯭ꯔꯣ
ꯂꯤꯡꯕ ꯅꯠꯇꯦꯗ ꯀꯝꯐꯦꯟ ꯇꯧꯕ
ꯀꯣꯝꯐꯦꯟ ꯑꯆꯥ ꯍꯨꯟꯕꯗꯣ ꯑꯣ ꯀꯩꯒꯤ ꯍꯨꯜꯂꯤ ꯅꫭ ꯂꯤꯡꯕ ꯌꯥꯗ꯭ꯔꯣ
ꯑꯥꯁ ꯑꯩꯈꯣꯏꯗꯤ ꯂꯤꯡꯕ ꯆꯠꯅꯗꯦꯗꯥ
ꯑꯣ ꯏꯁ ꯀꯣꯏꯒꯤ ꯂꯤꯡꯕ ꯆꯠꯅꯗꯕꯅꯣ
ꯈꯪꯗꯦ ꯍꯥꯟꯅꯗꯤ ꯉꯜꯂꯤ ꯍꯥꯟꯅꯗꯤ ꯂꯤꯡꯉꯦ ꯑꯗꯨꯕꯨ ꯍꯧꯖꯤꯛꯇꯤ ꯇꯧꯗ꯭ꯔꯦꯗ
ꯑꯗꯨꯕꯨ ꯀꯩꯅꯣ ꯍꯨꯟꯕꯗꯣ ꯑꯗꯨꯗꯣ ꯃꯣꯏ ꯀꯩꯅꯣ ꯃꯇꯝ ꯌꯥꯝ ꯆꯪꯕ꯭ꯔꯣ ꯃꯣꯏꯗꯣ
ꯑꯁ ꯀꯥꯝ ꯑꯩꯈꯣꯏꯅ ꯍꯧꯖꯤꯛ ꯍꯨꯜꯂꯀꯥꯟꯗꯀꯣ ꯅꯣꯏ ꯂꯤꯡꯕꯒ ꯌꯩꯕꯁꯦ ꯈꯔ ꯂꯤꯡꯕꯗꯗꯤ ꯈꯔ ꯌꯩꯕ ꯊꯨꯕ ꯃꯥꯜꯂꯦ
ꯑꯣ
ꯑꯗꯨꯕꯨ ꯐꯧ ꯐꯧ ꯇꯥꯕꯗꯤꯀꯣ
ꯑꯥ
ꯐꯧ ꯇꯥꯕꯗꯤ ꯈꯨꯟꯕ ꯅꯕꯨꯗꯤ ꯐꯧ ꯇꯥꯕ
ꯑꯣ ꯑꯗꯨ ꯑꯣꯏꯔꯁꯨ ꯃꯣꯏꯗꯣ ꯂꯧ ꯀꯩꯅꯣ ꯃꯣꯠꯄ ꯂꯧꯊꯣꯏꯑꯗꯅ ꯅꯥꯄꯤ ꯃꯣꯠꯄꯥ ꯂꯧꯊꯣꯏꯗꯅꯥ꯫ ꯑꯗꯨ ꯃꯇꯝꯗ ꯑꯃꯨꯛꯀ ꯌꯥꯝꯅ ꯁꯣꯃꯜꯂꯗꯤ ꯑꯃꯨꯛꯀ
ꯇꯣꯡꯈꯥꯏ ꯇꯣꯡꯈꯥꯏ ꯈꯥꯏꯈꯤꯕ ꯅꯠꯇ꯭ꯔꯣ
ꯎꯝ
ꯑꯗꯨꯗꯣ ꯃꯇꯝ ꯌꯥꯝ ꯆꯪꯉꯤꯗꯅ ꯑꯗꯣ
ꯑꯗꯨꯅꯤ ꯑꯗꯨꯕꯨꯗꯤ ꯆꯪꯕꯨꯗꯤ ꯆꯪꯉꯤ꯫ ꯑꯁ ꯀꯩꯅꯣ ꯇꯧ ꯀꯩ ꯍꯥꯏ ꯏꯁꯥ ꯏꯁꯥꯗ ꯂꯩꯗ ꯂꯧꯁꯤꯀꯣ ꯇꯣꯏꯅ ꯆꯠꯂꯒ ꯍꯤꯗꯥꯛ ꯐꯖꯅ ꯀꯥꯞꯊꯣꯛꯑꯗꯤꯀꯣ
ꯑꯝꯝ
ꯌꯦꯡꯕꯗ ꯂꯩꯗꯥ ꯑꯇꯩꯗꯤ ꯂꯧ ꯌꯦꯡꯗ꯭ꯔꯒ ꯑꯗꯨꯃꯥꯏꯅ ꯇꯧꯏ ꯋꯥꯕ ꯇꯥꯕ
ꯍꯣꯏ ꯍꯣꯏ ꯑꯁ ꯑꯗꯨꯁꯨ ꯑꯩꯒꯤ ꯑꯩꯒꯤꯗꯃꯛꯇꯤ ꯂꯤꯡꯕꯅ ꯍꯦꯟꯅ ꯅꯨꯡꯉꯥꯏꯗ
ꯑꯣ
ꯍꯨꯟꯕꯗꯣ ꯊꯕꯛꯇꯤ ꯀꯣꯝꯃꯦ ꯑꯗꯨ ꯑꯣꯏꯔꯁꯨ
ꯎꯝ ꯑꯁ ꯐꯤꯔꯣꯝꯗꯗꯤꯁꯤ ꯑꯗꯨ ꯉꯥꯛꯇꯅꯦ ꯍꯨꯟꯕ ꯉꯥꯛꯇꯅꯦ ꯍꯥꯟꯅ ꯊꯥꯏ ꯍꯥꯟꯅꯗꯤ ꯑꯩꯈꯣꯏ ꯑꯉꯥꯡ ꯑꯣꯏꯔꯤꯉꯩꯗꯗꯤ ꯂꯤꯡꯕꯗꯤ ꯍꯣꯏ ꯑꯩꯈꯣꯏꯁꯨ ꯂꯤꯡꯕꯗꯤ ꯂꯤꯡꯉꯛꯑꯦꯕꯨ ꯑꯗꯤ ꯀꯨꯏꯔꯦ ꯆꯍꯤꯗꯤ ꯇꯔꯥ ꯇꯔꯥꯃꯉꯥ ꯁꯨꯔꯝꯃꯅꯤꯗ ꯑꯃꯨꯛ ꯀꯝꯐ꯭ꯂꯦꯟ ꯇꯧꯔꯤꯁꯦ ꯍꯧꯖꯤꯛ ꯍꯥꯟꯅ ꯊꯥꯏꯅꯁꯨ ꯑꯩꯈꯣꯏꯁꯨ ꯇꯧꯔꯝꯃꯦꯕ ꯑꯗꯨꯒ ꯏꯁꯤꯡꯁꯦ ꯅꯣꯡꯁꯦ ꯏꯁꯤꯡ ꯅꯨꯡꯉꯥꯏꯇꯕꯅꯤꯅꯀꯣ ꯑꯩꯈꯣꯏꯔꯣꯝꯗꯗꯤ ꯑꯌꯥꯝꯕ ꯂꯣꯏ ꯄꯝꯐꯦꯟ
ꯑꯠꯆꯥꯥ ꯑꯣ ꯑꯗꯨ ꯑꯣꯏꯔꯝꯒꯅꯤ ꯍꯣꯏ
ꯎꯝ ꯑꯩꯏꯁ ꯃꯄꯥꯟ ꯂꯝꯗꯕꯨ ꯉꯁꯤ ꯅꯣꯡ ꯐꯖꯅ ꯆꯨꯏꯌꯦ ꯅꯣꯡ ꯆꯨꯏꯌꯦ
ꯑꯗꯨ ꯑꯣꯏꯔꯗꯤ ꯊꯕꯛꯛ ꯇꯧꯕꯥ ꯅꯨꯡꯉꯥꯏꯔꯝꯅꯤ꯫
ꯊꯕꯛ ꯂꯣꯏ ꯂꯣꯏꯁꯤꯜꯂꯀꯥꯟꯗ ꯌꯨꯝ ꯌꯧ ꯌꯨꯝ ꯆꯠꯀꯦ ꯌꯨꯝ ꯆꯠꯅꯤꯡꯉꯥꯏ ꯇꯧꯔꯝꯀꯥꯟꯗ ꯅꯣꯡ ꯐꯖꯅ ꯆꯨꯕ ꯍꯧꯔꯦ
ꯑꯣꯑꯑ
ꯆꯠꯄ ꯌꯥꯗꯗꯅ ꯑꯁ ꯅꯣꯡ ꯐꯕꯅ ꯉꯥꯏ ꯂꯩꯕꯅꯤ
ꯅꫭꯡ ꯆꯨꯝꯕ ꯀꯥꯟꯗ ꯌꯨꯝ ꯆꯠꯕꯗꯣ ꯍꯦꯟꯅ ꯅꯨꯡꯉꯥꯏꯗꯥ ꯅꯣꯛ ꯆꯣꯠ ꯆꯣꯠꯂꯒ ꯆꯠꯔꯒ
ꯍꯣꯏ ꯈꯔ ꯏꯃꯥꯟꯅꯕ ꯑꯩꯈꯣꯏꯒ ꯂꯥꯡꯕ ꯆꯠꯄꯗꯤ ꯌꯥꯏꯕ ꯑꯩꯒ ꯑꯩꯈꯣꯏ ꯕꯕꯥꯒ ꯆꯠꯄꯅꯤꯅꯀꯣ
ꯑꫭꯑꫭ ꯑꯍꯟꯒꯤ ꯃꯣꯠ ꯑꯣꯏꯈ꯭ꯔꯦꯅꯦ ꯑꯗꯨꯗꯤ
ꯂꯧꯁꯨ ꯀꯌꯥꯝ ꯂꯧꯁꯨ ꯂꯥꯞꯄꯦꯕ ꯑꯈꯣꯏ ꯈꯨꯟꯗꯒꯤ ꯀꯤꯂꯣ ꯛꯇꯔ ꯑꯅꯤꯃꯨꯛ ꯆꯜꯂꯦꯕ
ꯑꯆꯥ
ꯒꯥꯔꯤꯗ ꯒꯥꯔꯤꯗ ꯆꯠꯇ꯭ꯔꯗꯤ ꯌꯥꯗꯦ ꯕꯥ꯫
ꯑꯣ
ꯒꯥꯔꯤꯗ ꯆꯠꯂꯒ ꯑꯗꯨꯃꯛ ꯑꯞ ꯗꯥꯎꯟ ꯇꯧꯕꯅꯦꯕ ꯑꯗꯨꯝ
ꯑꯆꯥꯥ
ꯍꯥꯏ ꯃꯄꯥꯜ ꯂꯝꯗꯕꯨ ꯂꯩꯕ ꯅꯨꯡꯉꯥꯏꯕ꯭ꯔꯣꯅꯦ
ꯑꯁ ꯁꯥꯃꯟꯕꯒꯤ ꯅꯨꯡꯉꯥꯏꯇꯦꯗ ꯌꯨꯝ ꯅꯤꯡꯁꯤꯡꯗꯅ ꯁꯤꯗꯣꯔꯦ
ꯎꯝ ꯑꯩꯁꯨ ꯂꯩꯔꯝꯕꯅꯦ ꯍꯟꯗꯛ ꯐꯦꯕꯋꯥꯔꯤꯗꯥ ꯊꯣꯛꯂꯛꯄꯅꯦ ꯑꯩꯁꯨ
ꯑꯣꯑ ꯅꯨꯡꯉꯥꯏꯔꯝꯅꯤ ꯑꯗꯨꯗꯤ ꯌꯨꯝ ꯌꯧꯔꯕꯅꯤꯅꯥ
ꯎꯝ ꯃꯊꯪ ꯊꯥꯗ ꯑꯃꯨꯛ ꯆꯪꯁꯤꯔꯥ ꯈꯜꯂꯤꯕꯅꯤ ꯑꯩꯁꯤ
ꯑꯦꯁ ꯀꯩꯅꯣ ꯌꯨꯝꯗ ꯐꯖꯟꯕ ꯂꯩ ꯌꯥꯗ꯭ꯔꯣ
ꯑꯁ ꯍꯧꯖꯤꯛ ꯏꯔꯥꯡ ꯃꯇꯝꯁꯤꯒ ꯇꯜꯂꯤꯗ
ꯑꯩꯗꯤ ꯌꯨꯝ ꯌꯨꯝꯗ ꯋꯥꯔꯁꯨ ꯋꯥꯅ ꯌꯨꯝꯗ ꯑꯣꯏꯅ ꯂꯩꯅꯤꯡꯉꯦꯅ ꯃꯄꯥꯟꯗꯗꯤ ꯁꯨꯛꯂꯩ ꯂꯩꯅꯤꯡꯗ‌‌ꯦ
ꯑꯗꯨꯗꯤ ꯊꯣꯔꯛꯑꯣ ꯑꯩ ꯆꯪꯉꯥꯒꯦ
ꯍꯣꯏꯅꯦ ꯍꯦ ꯌꯥꯗꯕꯩꯅꯤꯅꯦ
ꯃꯍꯨꯠ ꯁꯤꯟꯕꯤꯕ ꯌꯥꯏ ꯍꯥꯏꯔꯗꯤ ꯌꯥꯕꯀꯣ
ꯀꯩ ꯀꯩ ꯊꯕꯛ ꯇꯧꯔꯤꯒꯦꯅꯦ ꯃꯣꯏꯕꯨ
ꯑꯁꯁ ꯊꯕꯛꯄꯨꯗꯤ ꯇꯧꯗꯦꯗꯥ ꯆꯨꯝꯅ ꯑꯗꯨꯝ ꯌꯥꯅ ꯌꯥꯅ ꯇꯧꯔꯤꯅꯤꯗꯥ꯫
ꯑꯁ ꯃꯄꯥꯥꯟ ꯂꯝꯗ ꯆꯠꯔꯒ ꯊꯕꯛ ꯇꯧꯗ꯭ꯔꯗꯤ ꯑꯁ ꯅꯨꯡꯉꯥꯏꯔꯦꯍꯦ ꯄꯥꯝꯃꯤ ꯍ°ꯛꯇꯥ ꯂꯩꯔꯛꯏ ꯑꯗꯨꯒꯨꯝꯕ ꯑꯩꯁꯨ ꯑꯩꯁꯨ ꯑꯅꯤꯔꯛ ꯆꯪ ꯑꯃꯔ ꯆꯪꯉꯒ ꯑꯃꯨꯛ ꯂꯩꯔꯒ ꯑꯃꯨꯛ ꯊꯣꯔꯛꯑꯦ ꯊꫭꯛꯑꯒ ꯀ ꯂꯥꯁ ꯌꯤꯌꯥꯔꯗꯥ ꯑꯃꯨꯛ ꯆꯪꯉꯦ ꯑꯗꯨꯒ ꯍꯟꯗꯛ ꯐꯦꯕꯋꯥꯔꯤꯗ ꯑꯃꯨꯛ ꯊꫭꯔꯛꯑꯦ꯫
ꯑꯆꯥ
ꯑꯁ ꯁꯥꯃꯟꯗꯨꯅ ꯍꯥꯏꯗꯤ ꯀꯥꯂꯦꯟꯗꯦ ꯇꯜꯂꯤꯗ
ꯍꯣꯏꯅꯦ ꯍꯧꯖꯤꯛꯀꯥꯟꯗꯤ ꯌꯨꯝꯗꯅ ꯍꯦꯟꯅ ꯎ
ꯑꯦꯁꯤꯁꯨ ꯂꯩꯇꯕꯅꯤꯅ ꯀꯨꯂꯔꯕꯨꯗꯤ ꯂꯩꯕ ꯑꯁ ꯀꯨꯂꯔꯁꯦ ꯃꯊꯧ ꯇꯧꯗ‌ꯦꯗꯥ ꯎꯝ
ꯃꯣꯏꯒꯤꯗꯤ ꯏꯪꯕꯁꯨ ꯅꯞꯅꯕ ꯂꯥꯎꯋꯦꯗꯅꯀꯣ
ꯑꯁ ꯏꯁꯥꯗ ꯅꯞ ꯅꯞ ꯇꯧꯋꯦꯗ ꯇꯜꯂꯤꯗ ꯑꯩꯗꯤ
ꯍꫭꯏ ꯇꯜꯂ‌ꯦ
ꯑꯗꯨꯒꯨꯝꯕ ꯁꯔꯨꯛꯇꯨꯗꯤ ꯐꯦꯁ ꯇꯦꯟ ꯗꯨꯝ ꯐꯩꯗ
ꯑꯣ
ꯑꯁ ꯈꯪꯗꯦ ꯅꯪ ꯉꯁꯤ ꯂꯧ ꯂꯣꯏꯕꯒꯤ ꯑꯁ ꯈꯔ ꯍꯦꯟꯖꯥꯡ ꯍꯥꯎꯅꯥ ꯇꯧꯔꯦ
ꯑꯁ ꯂꯩꯅꯤꯡꯉꯦꯗ ꯑꯩꯈꯣꯏꯁꯨ
ꯂꯧ ꯂꯧ ꯋꯥꯅ ꯆꯠꯂꯒꯀꯣ ꯌꯨꯝ ꯍꯜꯂ ꯀꯥꯟꯗ ꯑꯩꯈꯣꯏ ꯏꯃꯥꯅ ꯁꯟꯊꯤ ꯂꯦꯞꯄ ꯆꯠꯂꯦ
ꯑꯆꯥ
ꯑꯩꯈꯣꯒꯤ ꯏꯄꯥꯅ ꯑꯩꯈꯣꯏ ꯑꯩꯈꯣꯏ ꯏꯃꯥ ꯑꯩꯈꯣꯏ ꯏꯃꯥ ꯃꯅꯥꯎꯅꯨꯄꯥ ꯀꯣ ꯑꯩꯈꯣꯏ ꯏꯃꯥꯒ ꯄꯣꯛꯃꯤꯟꯅꯕ
ꯑꯣꯑ
ꯂꯨꯍꯣꯡꯅꯉꯥꯏ ꯋꯥ ꯂꯦꯅꯕ ꯑꯩꯈꯣꯏ ꯑꯕꯣꯛ ꯑꯩꯈꯣꯏꯗ ꯆꯠꯈꯤꯕ
ꯑꯆꯥꯥ
ꯑꯗꯨ ꯑꯩꯅ ꯑꯃꯨꯛ ꯆꯥꯛ ꯆꯥꯛ ꯌꯦꯟꯁꯥꯡ ꯊꯣꯡ ꯇꯥꯔꯅꯦ
ꯏꯁ ꯅꯣꯏꯗꯤ ꯅꯨꯄꯤ ꯂꯩꯇꯕ꯭ꯔꯥ ꯍꯥꯏꯁꯦ ꯅꯣꯏ ꯅꯨꯄꯤ ꯌꯥꯎꯗꯕ꯭ꯔ
ꯅꯨꯄꯤꯗꯤ ꯌꯥꯑꯏ ꯌꯨꯝꯗ ꯂꯩꯇꯕ
ꯑꯆꯥ ꯑꯠꯆꯥ ꯑꯣ
ꯑꯗꯨꯗꯒꯤ ꯑꯁ ꯌꯨꯝꯗ ꯂꯥꯛꯑꯒ ꯏꯔꯨ ꯊꯣꯛꯔꯒ ꯆꯤꯡꯒꯟ ꯇꯥꯅ ꯄꯣꯊꯥꯔꯒꯦ ꯈꯜꯂꯒ
ꯑꯣꯟꯅ ꯇꯩꯅꯔꯝꯃꯦꯌꯣ
ꯌꯥꯗꯦꯗꯥ ꯗꯥꯎꯁꯦ ꯅꯨꯄꯥ ꯄꯨꯟꯁꯤꯁꯦ ꯄꯥꯈꯪ ꯄꯨꯟꯁꯤꯁꯦ꯫ ꯁꯥꯇꯨꯅ ꯂꯦ ꯆ ꯐꯨꯗ ꯂꯥꯛꯇ
ꯅꯨꯡꯉꯥꯏꯔꯦ ꯀꯩꯅꯣ ꯑꯗꯨꯅ ꯍꯦꯟꯅ ꯅꯨꯡꯉꯥꯏꯔꯝꯅꯤ ꯑꯁ ꯃꯤꯠ ꯄꯥꯈꯪꯒꯤ ꯄꯨꯟꯁꯤꯅ ꯍꯦꯟꯅ ꯅꯨꯡꯉꯥꯏꯅꯤꯅ ꯅꯨꯄꯤꯗꯒꯤꯗꯤ ꯍꯦꯟꯅ
ꯈꯪꯗꯦꯗ ꯑꯗꯨꯦ ꯎꯗ ꯑꯗꯨ ꯄꯥꯈꯥꯏꯅꯤꯁ ꯆꯥꯛ ꯌꯦꯟꯖꯥꯡ ꯊꯣꯡꯁ ꯂꯩꯁꯥꯕꯤꯅ ꯎꯕꯗꯤ ꯑꯁ ꯉꯥ ꯑꯃꯗꯤ ꯇꯥꯗꯦꯍꯦ
ꯑꯦ ꯑꯩꯈꯣꯏꯗꯤ ꯑꯗꯨꯅ ꯍꯦꯟꯅ ꯄꯥꯝꯖꯩꯗ
ꯑꯁ ꯑꯩꯗꯤ ꯑꯗꯨꯝ ꯀꯩ ꯍꯥꯏꯅꯤ ꯌꯨꯝꯗꯒꯤ ꯑꯉꯥꯡꯁꯤꯡꯗꯒꯤ ꯑꯍꯥꯟꯕ ꯑꯣꯏꯕꯅꯤꯅꯀꯣ
ꯑꯆꯥꯥ
ꯑꯗꯨꯒꯤ ꯆꯥꯛ ꯌꯦꯟꯁꯥꯡꯁꯦ ꯑꯗꯨꯝ ꯆꯥꯛ ꯌꯦꯟꯁꯥꯡꯗꯤ ꯑꯗꯨꯝ ꯊꯣꯡ ꯀ꯭ꯂꯥꯁ ꯐꯣꯔ ꯐꯥꯏꯚꯇꯗꯒꯤ ꯑꯗꯨꯝ ꯊꯣꯡꯕ ꯍꯧꯔꯦꯗ ꯑꯩꯗꯤ
ꯎꯝ ꯌꯥꯝ ꯐꯩꯅꯦ ꯑꯗꯨꯗꯤ
ꯑꯗꯨ ꯗꯁꯨ ꯍꯥꯟꯅ ꯑꯩ ꯑꯁꯤꯗ ꯏꯝꯐꯥꯜꯗꯁꯨ ꯔꯦꯁꯇꯨꯔꯦꯟꯗ ꯆꯤꯐ ꯀꯩꯅꯣꯗꯨ ꯂꯩꯕꯅꯤꯅꯀꯣ꯫
ꯑꯆꯥꯥ
ꯀꯨꯛ ꯀꯨꯛꯇ ꯂꯩꯕꯅꯤꯕ ꯑꯗꯨꯗꯒꯤ ꯑꯗꯨꯝ ꯀꯩꯅꯣ ꯇꯧꯕ ꯍꯧꯔꯕꯔꯕꯅꯤ ꯕꯥ ꯆꯥꯛ ꯌꯦꯟꯁꯥꯡ ꯊꯣꯡꯕ ꯑꯩꯈꯣꯏꯗꯗꯤ ꯑꯥꯁꯁ ꯄꯦꯜꯂꯦꯗꯥ ꯑꯩꯗꯤ ꯄꯦꯜꯜꯂꯤꯗꯏꯗꯤ
ꯑꯥꯏꯗꯤ ꯅꯨꯅꯨꯡꯉꯥꯏꯒꯦꯗ
ꯑꯁ ꯅꯨꯡꯉꯥꯏꯔꯕꯅꯤ ꯅꯪꯗꯤ ꯑꯩꯗꯤ ꯅꯨꯡꯉꯥꯏꯇꯦ ꯇꯜꯂꯦ
ꯇꯜꯂꯤꯦ ꯉꯅꯨꯡꯥꯏꯕꯅꯦ ꯀꯩꯅꯩꯅꯣ
ꯗꯨꯀꯥꯟꯗꯒꯤ ꯇꯟ ꯇꯅ ꯁꯨꯔꯀꯥꯟꯗ ꯌꯨꯝ ꯌꯧꯔꯀꯥꯟꯗ ꯑꯗꯨꯝ ꯑꯁꯤ ꯊꯕꯛ ꯑꯃꯨꯛ ꯇꯧꯔꯗꯤꯀꯣ ꯀꯅꯥꯅꯣ ꯑ ꯌꯥꯝ ꯇꯜꯖꯔꯕ
ꯗꯨꯀꯥꯟꯗ ꯃꯤꯒꯤ ꯇꯧꯕꯤꯕꯗꯣ ꯌꯨꯝꯒꯤꯁꯨ ꯇꯧꯕꯤꯅꯤꯡꯉꯦꯗꯅ
ꯑꯗꯨꯕꯨ ꯇꯧꯅꯤꯡꯉꯦ ꯑꯗꯨꯕꯨ ꯗꯨꯀꯥꯟꯗꯥ ꯇꯧꯕꯗꯨꯅꯗꯤ ꯃꯊꯦꯜ ꯌꯥꯝꯃꯤꯗꯅ ꯂꯣꯏꯅꯥ ꯁꯨꯏꯗꯅ ꯌꯨꯝꯗꯗꯤ ꯌꯨꯝꯗꯗꯤ ꯀꯔꯤ ꯌꯦꯟꯖꯥꯡ ꯊꯣꯡꯑꯅꯤ ꯃꯆꯜ ꯋꯥꯠꯂꯤ ꯀꯩ ꯋꯥꯠꯂꯤ ꯑꯗꯨꯝ ꯃꯍꯥꯎꯗꯨꯣ ꯈꯔ ꯌꯧꯗ꯭ꯔꯤ ꯅꯪ
ꯑꯗꯨ ꯑꯣꯏꯔꯁꯨ ꯌꯨꯝꯒꯤ ꯇꯝꯊꯣꯛꯅꯩꯦꯅ ꯍꯥꯎꯅꯦꯗ
ꯎꯝ ꯍꯥꯎꯕꯗꯤ ꯍꯥꯎꯋꯦ ꯑꯗꯨꯕꯨ ꯗꯨꯀꯥꯟꯗꯒꯤ ꯊꯥꯎ ꯉꯥꯛꯇ ꯆꯥꯔꯒ ꯌꯨꯝ ꯌꯥꯎꯕꯗꯤ ꯆꯥ ꯌꯥꯗ꯭ꯔꯦꯍꯦ
ꯌ ꯌꯥꯗ꯭ꯔꯣ
ꯑꯗꯨꯅꯦ ꯌꯥꯗ꯭ꯔꯦ ꯆꯈꯥꯥꯎꯒꯥ ꯂꫭꯏꯅꯥ ꯇꯠꯇꯣꯏꯅꯤ
ꯑꯣ
ꯑꯁ ꯅꯣꯏꯗꯤ ꯀꯃꯥꯏꯅ ꯇꯧꯔꯤꯒꯦ ꯑꯗꯨꯗ ꯅꯨꯡꯉꯥꯏꯅꯤ ꯅꯨꯡꯉꯥꯏꯔꯃꯅꯤꯗ ꯅꯣꯏꯒꯤꯗꯤ꯫ ꯃꯤ ꯀꯌꯥ ꯂꯩꯕ꯭ꯔꯥ ꯅꫭꯏ꯫
ꯃꯤ ꯃꯔꯤ ꯂꯩꯑ ꯏꯅꯦ ꯑꯍꯨꯝꯒ꯫
ꯑꯣꯝ ꯌꯥꯀꯣ ꯅꯨꯡꯉꯥꯏꯅ ꯂꯩꯌꯨꯍꯦ꯫
ꯍꯧꯖꯤꯛꯀꯥꯟꯗꯤ ꯈꯔ ꯏꯪꯉꯦꯗ ꯍꯥꯟ꯫ ꯑꯣ ꯍꯧꯖꯤꯛꯀꯥꯟꯗꯤ ꯈꯔ ꯏꯪꯉꯦ ꯍꯥꯟꯁꯦ ꯖꯨꯟ ꯍꯦꯛ ꯊꯣꯛꯄ ꯀꯥꯟꯗꯗꯤ ꯌꯥꯝ ꯁꯥꯏꯌꯦ꯫
ꯑ ꯑꯗꯨꯃꯛꯥꯏ ꯎꯝ ꯖꯨꯟꯗꯗꯤ ꯖꯨꯟ꯫ ꯃꯦ ꯖꯨꯟ ꯁꯨꯃꯥꯏꯅ ꯁꯤꯗꯅꯤ ꯁꯥꯕ ꯍꯦꯂꯁꯦ꯫
ꯑꫭꯑꫭ ꯑꯗꯨꯋꯥꯏꯗꯥ ꯌꯥꯝ ꯁꯥꯏꯑꯌꯦ ꯍꯧꯖꯤꯛꯀꯥꯟꯗꯤ ꯈꯔ ꯏꯪꯉꯦ ꯑꯃꯨꯛꯀꯥ꯫
ꯎꯝ ꯑꯁ ꯑꯗꯨꯗ ꯑꯗꯨꯗꯁꯨ ꯀꯣꯏꯐꯝ ꯂꯩꯔꯝꯃꯔꯣꯏꯗ꯫
ꯈꯪꯗꯦꯗ ꯑꯩꯗꯤ ꯁꯨꯛꯆꯠ ꯆꯠꯇꯕꯅꯤꯅ꯫
ꯑꯁ ꯑꯩ ꯆꯪꯕꯗ ꯑꯁ ꯐꯖꯅ ꯀꯣꯏꯔꯤꯕꯅꯤꯅꯦ꯫
ꯑꯁ ꯅꯣꯏꯗꯤ ꯅꯨꯄꯥꯅꯤꯅ꯫
ꯑꯅꯦ ꯏꯃꯥꯟꯅꯕ ꯑꯃꯅꯦ ꯏꯃꯥꯟꯅꯕꯤ꯫ ꯏꯃꯥꯟꯅꯕꯤ ꯑꯩꯈꯣꯏꯅ ꯄꯨꯕꯤꯕꯅꯤꯗ꯫ ꯃꯣꯏꯗꯤ ꯀꯩꯅꯣ ꯊꯕꯛ ꯇꯧꯕꯅꯤꯅꯀꯣ꯫ ꯑꯩꯈꯣꯏꯗꯤ ꯁꯨꯝ ꯀꯣꯏꯔꯛꯄ ꯆꯪꯕꯅꯦꯕ꯫
ꯑꯆꯥ꯫
ꯏꯃꯟꯅꯕꯤ ꯑꯩꯈꯣꯏꯗ ꯀꯩꯅꯣꯗ꯫ ꯕꯁꯀꯨꯟ ꯑꯦꯝꯕꯦꯟꯁ ꯃꯣꯗ ꯑꯗꯨꯗ ꯊꯕꯛ ꯇꯧꯔ ꯂꯩꯕꯅꯦꯕꯥ꯫꯫ ꯑꯗꯨꯗꯒꯤ ꯃꯣꯏ ꯀꯣꯏ꯫ ꯇꯣꯉꯥꯟꯕ ꯈꯔꯞꯥꯏꯞ ꯑꯃ ꯈꯪꯅꯕ ꯂꯩꯕꯀꯣ꯫ ꯆꯪꯕꯅ°ꯕꯥ꯫
ꯑꯗꯨ ꯕꯁꯟ ꯀꯨꯟꯁꯦ ꯑꯗꯨꯋꯥꯏꯗ ꯏꯪꯉꯦꯀꯣ꯫
ꯁꯥꯏꯒꯨꯝ ꯈꯪꯗ ꯅꯪ ꯀꯥꯏ ꯂꯩꯕ꯭ꯔꯣ ꯃꯨꯅꯤꯀꯥ꯫
ꯑꯣ ꯑꯍꯣꯏ ꯑꯗꯨꯋꯥꯏ ꯁꯥꯏꯠꯇꯅꯦ ꯑꯗꯨꯕꯨ꯫